ꯍꯣ
ꯑꯥꯎ
ꯊꯔꯕꯣ
ꯇꯥꯔꯦ ꯇꯥꯔꯦ ꯚꯥꯏ ꯕꯦꯠꯃꯤꯟꯇꯟ ꯍꯌꯦꯡ ꯁꯥꯟꯅ ꯆꯠꯁꯦ ꯍꯥꯏꯔꯣ
ꯅꯪ ꯑꯦꯛꯖꯥꯝ ꯂꯣꯏꯔꯦꯌꯦ ꯑꯦꯛꯖꯥꯝ ꯂꯩ ꯍꯥꯏꯗꯥꯏꯅꯦ ꯅꯣꯏ ꯑꯦꯛꯖꯥꯝ ꯂꯩ
ꯑꯁ ꯇꯔꯥꯍꯦ ꯑꯩꯗꯤ ꯚꯥꯏ ꯑꯦꯛꯖꯥꯝꯗ ꯀꯌꯥ ꯃꯊꯧ ꯂꯩꯇꯃꯤꯅꯦ ꯑꯦꯛꯖꯥꯝ ꯑꯣꯏꯔꯒꯦꯔꯥ ꯑꯣꯏꯔꯣꯏꯒꯦꯔꯥ ꯁꯥꯟꯅꯅꯤꯡꯉꯗꯤ ꯑꯗꯨꯝ ꯁꯥꯟꯅꯤ ꯅꯪ ꯉꯁꯥꯏ ꯈꯨꯩꯁꯥꯗꯨꯁꯨ ꯌꯥꯗꯦꯕ ꯑꯩ ꯅꯪꯒꯤ ꯑꯩ ꯅꯪꯒꯤ ꯏꯁꯇꯦꯠꯇꯤꯡ ꯑꯗꯨꯕꯨꯗꯤ ꯁꯅꯥꯍꯥꯎꯗ ꯉꯥꯏꯉꯅꯤ ꯁ꯭ꯇꯦꯄꯤꯡꯗꯣ ꯌꯥꯗ꯭ꯔꯤꯑꯕꯕꯥꯥꯏ ꯅꯪꯒꯤꯗꯣ
ꯄꯥꯏ ꯅꯪ ꯂꯩꯕꯤꯗꯤ ꯇꯥꯛꯄꯤꯅꯕ
ꯍꯥꯥ ꯍꯣꯏ ꯑꯩꯅꯕꯨꯗꯤ ꯈꯔ ꯈꯔ ꯇꯥꯔꯅꯦ ꯑꯩꯅ ꯍꯥꯏꯗꯤ ꯏꯁꯇꯦꯕꯤꯤꯡꯗꯣ ꯅꯪ ꯍꯥꯏꯗꯤ ꯅꯪꯅꯒ ꯈꯨꯔꯨꯒ ꯑꯣꯟꯊꯣꯛ ꯑꯣꯟꯊꯣꯛꯇꯅꯒ ꯀꯜꯂꯤꯗꯣ ꯖꯒꯣꯏ ꯄꯅꯨꯡ ꯆꯣꯂꯣꯝ ꯇꯧꯕꯩꯗ ꯍꯥꯏꯦ ꯑꯗꯨ ꯌꯥꯗꯦꯕ ꯅ ꯑꯩ ꯑꯩ ꯑꯩꯐꯥꯎꯇ ꯈꯔ ꯁꯥꯟꯅꯔ ꯇꯧꯔꯤꯁꯦꯕ ꯑꯩ ꯑꯗꯨꯝ ꯃꯤ ꯃꯤꯋꯥꯅꯤ ꯇꯥꯕꯅꯦꯕ
ꯑꯣ
ꯑꯗꯒꯤ ꯅꯪꯒꯤ ꯕꯦꯛ ꯍꯦꯟ ꯄꯥꯏꯕꯗꯨꯁꯨ ꯑꯩꯅ ꯅꯪ ꯈꯨꯕꯤ ꯅꯝꯃꯨ ꯈꯨꯕꯤ ꯅꯝꯃꯨ ꯍꯥꯏ ꯅꯪ ꯁꯨꯡꯅꯝ ꯅꯝꯗꯦ ꯈꯨꯣꯕꯤꯁꯦ ꯚꯥꯏ ꯄꯋꯥꯔꯅꯦꯕ ꯈꯨꯣꯕꯤꯗ ꯍꯥꯞꯕꯤꯁꯦ ꯕꯦꯛꯍꯦꯟ ꯆꯤꯡꯕ ꯑꯗꯒꯤ ꯃꯤꯅ ꯏꯁꯃꯥꯏꯜꯁ ꯇꯧꯔꯛꯑꯀꯥꯟꯗ ꯅꯪꯅꯒ ꯀꯩꯅꯣ ꯀꯩꯅꯣ ꯇꯧꯕꯒꯤꯗꯣ ꯕꯣꯟꯗꯣ ꯂꯧꯈꯠꯄꯒꯤꯗꯣ ꯄꯤꯛ ꯇꯧꯕꯩꯗꯣ ꯑꯗꯨꯁꯨ ꯈꯨꯕꯤꯗꯣ ꯁꯨꯃꯥꯏꯅ ꯅꯝꯃꯒ ꯕꯦꯠꯇꯣ ꯃꯈꯥꯗ ꯊꯥꯡꯖꯔꯒ ꯊꯝꯒꯗꯕꯅꯦꯕ ꯅꯠꯇ꯭ꯔꯗꯤ ꯌꯥꯗꯦꯕ ꯀ ꯅꯪ ꯁꯨꯝ ꯅꯨꯡꯇꯤ ꯁꯥꯟꯅꯔꯗꯤ ꯑꯗꯨ ꯅꯪ ꯁꯥꯟꯅꯕ ꯍꯧꯔꯦꯅ ꯑꯗꯨ ꯉꯥꯏꯍꯥꯛ ꯂꯩꯔꯒ ꯑꯃꯨꯛ ꯁꯥꯟꯅꯕ ꯉꯥꯏꯍꯥꯛ ꯂꯩꯔ ꯑꯃꯨꯛ ꯊꯣꯛꯄ ꯑꯗꯨꯗꯤ ꯁꯨꯡꯍꯩ ꯍꯩꯔꯣꯏꯕ ꯑꯩ ꯁꯨꯡꯍꯩ ꯍꯩꯇꯥ ꯂꯩꯖꯦ ꯍꯧꯖꯤꯛꯐꯥꯎ ꯁꯥꯅꯤꯡꯀꯥꯟꯗ ꯑꯗꯨꯨꯛ ꯆꯠꯄ ꯁꯥꯅꯤꯡꯗ ꯑꯗꯨꯝ ꯇꯣꯛꯄ ꯑꯗꯨ ꯌꯥꯗꯦ ꯑꯁꯤꯁꯤꯁꯇꯦꯟꯁꯤ ꯑꯃ ꯂꯩꯈ꯭ꯔꯦꯅꯤ ꯀ ꯗꯤꯁꯤꯄ꯭ꯂꯤꯟ ꯑꯃꯗ
ꯃꯅ ꯆꯣ
ꯎꯅꯤꯕꯥ
ꯚꯥꯏ ꯑꯗꯨꯕꯨ ꯑꯩꯁꯤꯛꯇꯤ ꯁꯥꯟꯅꯔꯅꯤ ꯇꯣꯏꯅ
ꯑꯗ ꯅꯪ ꯔꯦꯀꯦꯠꯇꯣ ꯌꯥꯔꯣꯏ꯭ꯔꯚ ꯀꯨꯏꯥꯟꯅ ꯉꯝꯃꯣꯏ ꯅꯪꯅꯣꯠꯇꯣ ꯅꯥꯅꯤ ꯅꯪ ꯅꯪꯅꯦꯀꯦꯠꯇꯣ
ꯀ ꯀꯦ ꯇꯔꯣ
ꯅ ꯇ ꯍꯥꯥ
ꯃ ꯊꯃ ꯂꯩꯁꯤ ꯀꯗꯔꯣꯒ ꯍꯥꯏꯌꯦ
ꯔꯦꯀꯦꯠꯇꯣ ꯅꯪ ꯔꯦꯀꯦꯠꯇꯣ ꯌꯥꯝ ꯌꯥꯝ ꯐꯕꯃꯛ ꯅꯠꯇ꯭ꯔꯒꯁꯨ ꯔꯦꯀꯦꯠ ꯑꯃꯗꯤ ꯂꯩꯗꯦ ꯍꯥꯏꯕ ꯎꯝ
ꯁ ꯀꯁꯤ
ꯌꯥꯝ ꯐꯕ ꯅꯠꯇ꯭ꯔꯒꯁꯨꯀꯣ ꯂꯤꯁꯤꯡ ꯑꯅꯤ ꯑꯃ ꯑꯃ ꯆꯥꯝꯃꯉꯥꯃꯨꯛ ꯄꯤꯕ
ꯑ
ꯁꯦꯀꯦꯟ ꯍꯦꯟꯗ ꯑꯣꯏꯔꯁꯨ ꯃꯤꯅ ꯌꯨꯁ ꯇꯧꯔꯝꯕ ꯑꯣꯏꯔꯁꯨ
ꯌꯨꯁ ꯑꯣꯏꯗꯣ ꯑꯝ ꯇꯧꯁꯦ ꯁꯥꯟꯅꯁꯤ
ꯅꯠꯇ꯭ꯔꯗꯤ ꯅꯪ ꯆꯠꯄꯗꯕꯗꯤ ꯑꯩꯒ ꯆꯠꯃꯤꯟꯅꯔꯁꯤꯦ ꯖꯦꯀꯦꯠ ꯕꯦꯃꯤꯇꯟ ꯁꯥꯕꯁꯤ ꯅꯨꯡꯗꯤ ꯅꯨꯡꯉꯥꯏꯕꯅꯦꯍꯦ
ꯑꯩ ꯇꯅꯤꯡꯉꯥꯏ ꯑꯗꯨꯝꯕ ꯆꯇꯥꯜꯁ
ꯚꯥꯏ ꯑꯩꯗꯤ ꯅꯪꯗꯤ ꯉꯔꯥꯡ ꯅꯍꯥꯟꯗ ꯂꯥꯛꯑꯒ ꯐꯝꯕ ꯇꯜꯂꯤ ꯀꯥꯏꯅ ꯋꯥꯊꯤꯗꯤ ꯉꯁꯤꯈꯛ ꯆꯠꯂꯨꯔꯒ ꯑꯩꯗꯤ ꯆꯍꯤ ꯑꯃꯅꯤꯅꯦ ꯐꯝꯒꯠꯂꯛꯏꯁꯦ
ꯎꯝ
ꯆꯍꯤ ꯑꯃ ꯐꯝꯕ ꯑꯩꯕꯨꯥꯎ ꯀ ꯀꯔꯤꯝ ꯍꯥꯏꯈꯤꯦ
ꯃꯗꯨꯗꯤ ꯅꯪꯁꯦ ꯀꯨꯏꯅ ꯅꯩꯅꯔꯕ ꯃꯇꯨꯡꯗ ꯍꯩꯔꯛꯄꯅꯤꯅꯦꯀꯣ
ꯑꯩꯁꯤ ꯈꯔ ꯁꯥꯟꯅꯗꯗꯤ ꯌꯥꯔꯣꯏꯕ
ꯎꯝ ꯈꯔꯥ ꯁꯥꯟꯅꯗ꯭ꯔꯗꯤ ꯀꯃꯥꯏ ꯀꯥꯏ ꯁꯥꯟꯅꯗ꯭ꯔꯗꯤ ꯀꯃꯥꯏ ꯍꯩꯔꯛꯀꯅꯤ
ꯁꯥꯅꯔꯕꯨꯗꯤ ꯚꯥꯏ ꯁꯨꯝ ꯅꯨꯡꯇꯤ ꯁꯥꯟꯅꯔꯗꯤ ꯀꯩꯗꯧ ꯍꯩꯔꯣꯏꯗꯣꯏꯅꯣ ꯇꯣꯁ ꯇꯣꯁ ꯀꯟꯅꯕ ꯐꯥꯖꯅ ꯄꯥꯜꯍꯜꯂꯅꯤ
ꯎꯝ
ꯇꯣꯆꯄꯨ ꯐꯖꯅ ꯌꯧ ꯇꯥꯔꯒꯗꯤ ꯑꯗꯨꯝ ꯌꯥꯔꯕꯅꯦꯕ ꯇꯣꯁꯇꯣ ꯀꯜꯂꯣ ꯐꯖꯅ ꯇꯣꯁꯇꯣ ꯀꯜꯂ ꯕꯣꯟꯗꯣ ꯐꯖꯅ ꯄꯥꯜꯂ ꯃꯄꯥꯛ ꯄꯣꯛ ꯄꯣꯛ ꯂꯥꯎꯔꯛꯄ ꯃꯇꯥꯡ ꯌꯥꯎꯔꯛꯀꯅꯤ ꯕꯣꯟꯁꯦ
ꯎꯝ
ꯑꯗꯨꯝ ꯀꯥꯟꯗ ꯌꯥꯗꯧꯅꯦ ꯅꯠꯇ꯭ꯔꯗꯤ ꯀꯥꯏꯗꯤ ꯇꯦꯠ ꯇꯦꯠ ꯁꯦꯠ ꯁꯦꯠ ꯇꯧꯔꯦ ꯃꯤ ꯃꯃꯥꯡꯗ ꯇꯥꯏ ꯁ꯭ꯃꯦꯁ ꯄꯥꯛ ꯄꯥꯛ ꯀꯟꯁꯤꯜꯂꯛꯑꯅꯤ ꯅꯃꯥꯏ ꯀꯥꯏ
ꯚꯥꯏ ꯑꯗꯣ ꯍꯩꯔꯛꯑꯅꯤꯍꯦ ꯅꯪꯗꯤ
ꯚꯥꯏ ꯃꯤ ꯕꯦꯠꯃꯤꯟꯇꯟ ꯁꯥꯟꯅꯁꯦ ꯚꯥꯏ ꯀꯩꯅꯣꯒ ꯏꯁꯇ꯭ꯔꯦꯡ ꯉꯥꯛꯇꯁꯨ ꯅꯠꯇꯦꯕ ꯃꯣꯏꯒꯤ ꯀꯣꯛꯇꯁꯨ ꯈꯔ ꯂꯩꯔꯦ ꯑꯗꯒꯤ ꯀꯩꯅꯣꯁꯦ ꯌꯥꯝ ꯗꯔꯀꯥꯔ ꯑꯣꯏꯕ ꯚꯥꯏ ꯁ꯭ꯇꯦꯄꯤꯡꯁꯦ
ꯑ
ꯀꯥꯏꯗꯒꯤ ꯏꯁꯇꯦꯄꯤꯡ ꯍꯩꯇꯔꯒ ꯑꯗꯨꯝ ꯑꯣꯔꯔꯣꯏ ꯑꯩꯁꯨ ꯍꯩꯇ ꯉꯝꯅ ꯑꯣꯏꯗꯅ ꯂꯩꯌꯦ ꯚꯥꯏ ꯁ꯭ꯇꯦꯄꯤꯡ ꯍꯩꯇꯕꯩ ꯎꯝ
ꯅꯕ꯭ꯔꯣ
ꯀꯟꯅ ꯐꯨꯏꯕ ꯌꯥꯕ ꯍꯥꯥ
ꯅꯪ ꯒꯤ ꯁꯥꯟꯅꯔꯝꯕ꯭ꯔꯕ
ꯀꯔꯥꯏꯗꯩꯅꯣ
ꯅꯪ ꯍꯥꯟꯅ ꯐꯅ ꯊꯣꯛꯑꯝꯕꯔ ꯍꯥꯏꯕ ꯇꯣꯔꯅꯥꯃꯦꯟ ꯀꯩꯀꯥ
ꯀꯥꯏ ꯊꯣꯛꯇꯣꯏꯅꯣ ꯚꯥꯏ ꯑꯩꯈꯣꯏ ꯑꯦꯝ ꯌꯨꯗ ꯂꯥꯛꯑ ꯀꯟꯕ ꯍꯧꯔꯒ
ꯅꯪ ꯑꯥ ꯌꯨꯝꯗꯩ ꯁꯥꯟꯅꯔꯛꯇꯕ꯭ꯔꯣ ꯍꯥꯏꯁꯤꯕꯨ
ꯁꯥꯟꯅꯔꯛꯇꯦ ꯐꯖꯅ ꯑꯗꯨ ꯃꯔꯛ ꯃꯔꯛꯇ ꯂꯩꯀꯥꯏꯗ ꯁꯨꯝ ꯂꯝꯄꯥꯛꯇ ꯁꯨꯝ ꯀꯟ ꯁꯥꯟꯅꯕ ꯑꯗꯨꯝ ꯃꯉꯥꯏꯔꯦ
ꯑꯗꯨꯗꯤ ꯅꯪ ꯑꯥꯗꯩ ꯍꯥꯟꯅ ꯁꯥꯟꯅꯔ ꯂꯥꯛꯄꯣꯏ ꯅꯤꯡꯉꯨꯔꯦ ꯑꯗꯨꯒ
ꯏꯁꯇꯦꯄꯤꯡ ꯀꯩꯀꯥꯗꯤ ꯑꯗꯥꯏꯗ ꯁꯥꯟꯅꯃꯤꯟꯅꯕ ꯃꯤꯒꯩꯅ ꯇꯥꯛꯂꯛꯏꯔ ꯍꯥꯏꯕ
ꯁꯥꯟꯅ ꯁꯥꯟꯅ ꯍꯩꯔꯤꯅꯤꯗ ꯃꯤꯅ ꯇꯥꯛꯄꯤꯔ ꯇꯥꯛꯄ ꯑꯩ ꯍꯥꯟꯅ ꯅꯪ ꯁꯨꯃꯥꯏ ꯆꯠꯂꯝꯃꯤꯅꯤ ꯀꯩꯝ ꯈꯜꯂꯨꯅꯨ ꯑꯗꯨꯏꯗꯤ ꯑꯩ ꯂꯩꯔꯤ ꯅꯪꯁꯨ ꯅꯣꯡꯃ ꯅꯠꯇ꯭ꯔꯗꯤ ꯅꯣꯡꯃꯗꯤ ꯚꯥꯏ ꯃꯥꯏ ꯄꯥꯛꯄ ꯍꯥꯏꯕꯗꯨ ꯑꯣꯏꯔꯛꯇꯣꯏ
ꯑꯣꯏꯗꯣꯔꯕꯅꯤ ꯃꯥꯏ ꯄꯥꯛꯑꯕꯅꯤ ꯃꯥꯏ
ꯅꯪꯁꯨ ꯅꯣꯡꯃ ꯅꯠꯇ꯭ꯔꯒ ꯅꯣꯡꯃ ꯂꯥꯟꯉꯝ ꯐꯤꯔꯥꯟ ꯄꯥꯔꯛꯈꯤꯅꯤ ꯚꯥꯏ
ꯄꯥꯏꯗ ꯂꯥꯛꯇ ꯌꯥꯄꯣꯠꯇꯦ ꯚꯥꯏ
ꯅꯪꯗꯤ ꯍꯣꯠꯅꯕꯁꯨ ꯀꯟꯕꯅꯤ ꯚꯥꯏ
ꯑꯁ ꯇꯨꯝꯅꯤꯡꯉꯦꯍꯦ ꯋꯥꯔꯤꯁꯤ
ꯉꯁꯥꯏꯒꯤ ꯉꯁꯥꯏ ꯅꯪꯒ ꯑꯩꯈꯣꯏꯕꯥꯅꯤꯅ ꯐꯝꯃꯤꯀꯥꯟꯗ ꯅꯨꯄꯥ ꯑꯃ ꯑꯣꯔꯦꯟꯖ ꯃꯆꯨ ꯂꯤꯠꯄ ꯑꯃ ꯁꯥꯟꯅꯩꯗꯅ ꯏꯁꯧ ꯄꯥꯡ ꯂꯥꯡꯕꯗꯣ
ꯏꯁꯧ ꯄꯪꯂꯥꯡ ꯂꯥꯡꯕ ꯃꯤ ꯑꯃꯨꯕ ꯑꯣꯕꯔ ꯌꯥꯝ ꯆꯠꯄꯗꯣ ꯅꯠꯇ꯭ꯔꯣ
ꯍꯣꯏ ꯍꯣꯏ ꯍꯣꯏ ꯑꯣꯕꯔ ꯌꯥꯝ ꯆꯠꯇ꯭ꯔꯣꯗꯣ
ꯑ
ꯃꯥ ꯃꯥꯥꯏ ꯍꯩꯕꯨꯗꯤ ꯍꯩꯕꯀꯣ ꯃꯥ ꯍꯩꯕꯨꯗꯤ ꯍꯩꯕꯀꯣ ꯑꯗꯣ ꯍꯩꯔꯝꯕꯗꯤ ꯌꯥꯏ ꯑꯗꯨꯒ ꯉꯁꯥꯏꯒꯤ ꯃꯥꯒ ꯁꯥꯟꯅꯃꯤꯕ ꯃꯥꯒꯤ ꯄꯥꯔꯠꯅꯔꯗꯨꯣ ꯃꯥꯅ ꯏꯁꯞ ꯂ ꯂꯪꯖꯜꯂꯦ ꯑꯃꯗꯨ ꯅꯨꯄꯤꯒꯤ ꯑꯣꯏꯔꯦ ꯇꯦꯟꯁꯟ ꯃꯕꯨꯛꯛꯇ ꯄꯤꯁꯟꯕꯤꯔꯦ ꯑꯗꯩꯗꯤ ꯑꯃꯗ ꯁꯥꯟꯅꯕ ꯑꯃꯒ ꯈꯪꯖꯗ꯭ꯔꯦꯕ ꯑꯗꯣ ꯑꯁ ꯑꯁꯅ ꯇꯧꯔ ꯑꯗꯨꯝ ꯂꯩ ꯂꯩꯔꯦ ꯁꯣꯏꯔꯁꯨ ꯍꯥꯏꯗꯤ ꯐꯣꯀꯁ ꯇꯧꯔꯛꯀꯗꯕ ꯍꯥꯞꯅꯕꯤꯗꯗꯤ ꯊꯧꯕ ꯄꯥꯡꯉꯦ
ꯅꯄꯤꯤ ꯈꯔ ꯄꯤꯒꯄꯣ ꯁꯥꯟꯅꯣꯣ
ꯑꯗꯨ ꯄꯨꯔꯥ ꯇꯦꯟꯁꯟ ꯂꯩꯌꯦꯕ ꯁꯥꯟꯅꯕꯨꯡꯗꯕꯤꯗꯣ ꯇꯧꯔꯦꯕ ꯍꯣꯏꯅꯦ ꯕꯨꯗꯤꯩꯗꯅ ꯅꯪ ꯇꯃꯤꯟ ꯂꯩꯗ ꯃꯄꯣ ꯁꯤꯕꯥꯥꯏ ꯇꯉ
ꯃꯂꯋꯥ ꯄꯥꯔꯠꯅꯔ ꯃꯈꯥꯁꯨ ꯄꯣꯜꯂꯦꯕ ꯑꯗꯨꯝ ꯁꯥꯟꯅꯕ ꯑꯗꯨꯝ ꯁꯣꯏꯗ ꯌꯥꯄꯣꯠꯇꯦ ꯚꯥꯏ ꯍꯣꯏ ꯌꯥꯗ ꯄꯥꯔꯠꯅꯔ ꯑꯩ ꯁꯧꯄ ꯂꯪꯉꯛꯑ ꯑꯗꯨꯝ ꯇꯧꯔꯒ ꯑꯗꯨꯝ ꯇꯧꯕꯅꯦ ꯑꯗꯨ
ꯂꯁ ꯁ
ꯅꯪ ꯌꯣꯈꯠꯂꯣꯅꯦ ꯁꯨꯝ ꯁꯥꯟꯅꯔꯛꯑꯦ ꯑꯗꯨꯒ ꯅ ꯑꯁ ꯑꯥ ꯑꯁ ꯑ ꯇꯧꯔꯦ ꯅꯪ ꯅꯨꯃꯤꯄꯤꯠ ꯂꯩꯈ꯭ꯔꯣꯏꯅꯤ
ꯎꯝ
ꯈꯜꯂꯨꯅꯦ ꯑꯩꯅ ꯍꯥꯏꯌꯦ ꯑꯗꯨꯒꯤꯅꯤꯅꯦ ꯑꯩꯅ ꯑꯁꯤ ꯀꯣꯔꯠꯇ ꯆꯪꯕꯤꯒꯨꯝꯁꯤ ꯍꯥꯏꯁꯦ ꯅꯪ ꯅꯉꯣꯟꯗ ꯃꯤꯅ ꯇꯧꯕꯤꯒꯗꯕꯗꯣ ꯑꯩ ꯈꯪꯉꯦꯕ
ꯎꯗꯧꯗ
ꯑꯩꯅꯪ ꯌꯥꯝ ꯍꯩꯇꯕꯩ ꯈꯣꯠꯇꯕꯩ ꯑꯗꯨꯝꯕ ꯌꯥꯝꯇ ꯂꯩꯇꯦꯕ ꯑꯗꯨꯕꯗꯤ ꯌꯥꯏ ꯅꯪ ꯊꯦꯡꯅ ꯑꯃꯨꯛ ꯂꯩꯔꯝꯃꯕ ꯚꯥꯏ ꯀꯣꯔꯠ ꯑꯃ ꯄꯨꯨꯡꯔꯥ ꯍꯥꯡꯉꯦꯕ ꯁꯤꯦꯃ ꯇ ꯍꯥꯏ ꯀꯣꯔꯣꯠ ꯑꯃꯗ ꯄꯨꯔꯥ ꯁꯥꯟꯅꯕ ꯌꯥꯏꯕ ꯑꯩꯈꯣꯏꯪ ꯊꯦꯡꯅꯁꯨ ꯑꯃꯨꯛ ꯂꯩꯇꯦ ꯅꯪꯗꯤ ꯉꯟꯊꯥꯖꯔꯛꯒꯦ
ꯉꯁꯤ ꯋꯥꯁꯂꯥ ꯑꯩꯈꯣꯡ ꯁꯤ ꯅꯍꯥꯟ ꯐꯥꯎ ꯁꯥꯟꯅꯕꯒꯤ ꯑꯣꯏꯔꯤꯁꯦ ꯈꯣꯡꯌꯥꯒꯤ ꯅꯦꯠꯊꯕꯗ ꯅꯥꯔꯤꯕ ꯈꯕꯔ ꯐꯔꯦ ꯅꯣꯏꯅꯤꯅꯤ ꯍꯨꯅꯤ ꯁꯋꯦ ꯄꯣꯁꯥꯅ ꯍꯜꯂꯛꯑꯒ ꯆꯁꯥꯕ ꯍꯩꯗꯔꯥ ꯀꯩꯅꯣꯃ ꯊꯧꯕꯅꯤꯗ ꯃꯥꯔꯦ ꯀꯗꯦ
ꯅꯪ ꯑꯗꯨ ꯂꯩꯔꯝ ꯇꯥꯔꯒꯗꯤ ꯌꯥꯔꯕꯅꯤꯅꯪ ꯀꯣꯔꯠꯇ ꯑꯗꯨꯝ ꯆꯪꯁꯤꯜꯂꯗꯅ ꯂꯩꯔꯦ ꯑꯌꯨꯛꯇꯗꯤ ꯃꯤ ꯈꯔ ꯍꯥꯡꯕꯅꯦ ꯚꯥꯏ ꯀꯣꯔꯣꯠ ꯆꯪꯕ ꯌꯥꯅꯤ ꯁꯤꯗꯗꯤ ꯅꯨꯡꯊꯤꯟꯗꯗꯤ ꯎꯄꯥꯏ ꯂꯩꯇꯦ
ꯑꯩ ꯇꯤꯟ ꯁꯅꯤ ꯉꯇ
ꯑꯌꯨꯛꯇꯗꯤ ꯍꯧꯒꯠꯠꯇꯗꯤ ꯉꯝꯃꯣꯏꯗꯅ
ꯑꯩ ꯖꯤꯝꯁꯦ ꯑꯌꯨꯛꯛꯇ ꯆꯠꯁꯦꯔ ꯈꯜꯂꯤꯅꯦ ꯑꯩꯒꯤ ꯍꯧꯅꯕ ꯑꯩ ꯏꯁꯥꯒꯤꯅꯦ ꯑꯌꯨꯛꯇ ꯊꯕꯛ ꯑꯃ ꯑꯌꯨꯛ ꯉꯟꯗ ꯊꯕꯛ ꯆꯠꯀꯗꯕ ꯑꯃ ꯂꯩ ꯍꯥꯏꯔꯗꯤ ꯉꯟꯅ ꯑꯗꯨꯝ ꯏꯁꯥꯡ ꯍꯊꯅ ꯍꯧꯋꯦ ꯍꯥꯏꯗꯤ ꯃꯊꯟꯇ ꯑꯗꯨꯝ ꯍꯧꯒꯠꯆꯕꯤꯗꯣ ꯑ ꯑꯁ ꯑꯌꯨꯛꯇ ꯊꯕꯛꯛꯇꯕ ꯍꯩꯅꯕꯤꯁꯦ ꯂꯩꯈ꯭ꯔꯕꯅ ꯍꯧꯒꯠꯇꯦꯕ ꯍꯧꯖꯤꯛꯁꯦ ꯍꯧꯖꯤꯛ ꯑꯃꯨꯛ ꯑꯩꯅ ꯆꯠꯗꯨꯁꯨ ꯊꯦꯡꯅ ꯆꯠꯂꯁꯨ ꯌꯥꯏ ꯆꯠ ꯍꯧꯖꯤ ꯌꯥ ꯏꯗꯤ ꯍꯧꯖꯤꯛ
ꯑꯗꯨꯕꯨꯗꯤ ꯑꯩꯁꯨ ꯇꯧꯋꯤꯗ ꯎꯝ ꯃꯤ ꯂꯣꯏ ꯇꯧꯕꯅꯤꯅ ꯑꯗꯨꯕꯨꯗꯤ ꯊꯕꯛ ꯑꯃ ꯂꯩꯌꯦꯅ ꯍ
ꯅꯣꯏ ꯅꯪ ꯁꯤꯗꯔꯛꯑꯣ
ꯅꯪ ꯖꯤꯝ ꯆꯠꯒꯦꯔ ꯅꯪ ꯏꯐꯤꯜꯗ ꯆꯒꯦꯔꯣꯅ ꯍꯥꯏꯖꯒꯔꯤꯁꯦ
ꯝꯁꯨ ꯁꯥꯟꯅꯅꯤꯡꯉꯦ ꯖꯤꯝꯁꯨ ꯁꯥꯟꯅꯅꯤꯡꯉ ꯀꯩꯅꯣ ꯑ ꯖꯤꯝ ꯁꯥꯟꯅꯕꯗ ꯍꯦꯕꯤꯗ ꯁꯥꯟꯅꯈꯤꯔꯣꯏꯕ ꯀꯨꯏꯅ ꯊꯥꯗꯣꯛꯎꯔꯦ ꯑꯩ ꯗꯥꯏꯁꯨ ꯐꯖꯅ ꯆꯥꯔꯈꯤꯔꯣꯏ ꯑꯗꯨꯅ ꯍꯦꯕꯤ ꯁꯥꯟꯅꯔ ꯁꯥꯟꯅꯔꯤꯗꯣ
ꯍꯥꯟꯅ ꯈꯔ ꯀꯩꯅꯣ ꯇꯧꯍꯟꯈꯤꯒꯦꯕꯀꯣ
ꯇꯞꯅ ꯁꯥꯟꯅꯕꯤꯗ ꯇꯧꯁꯦ ꯇ ꯎꯝ ꯐ
ꯌꯥꯕꯗꯤ ꯌꯥꯏ ꯚꯥꯏ ꯅꯣꯏ ꯍꯧꯖꯤ ꯀꯔꯤꯝꯇ ꯂꯩꯇꯕꯅꯤꯅ ꯑꯗꯨꯝ ꯁꯥꯟꯅꯕꯗꯤ ꯌꯥꯔꯝꯅꯤ ꯀꯩꯝꯇ ꯂꯩꯇ꯭ꯔꯦ ꯍꯥꯏꯕ ꯃꯤꯟꯁ ꯊꯕꯛ ꯏꯪꯈꯥꯡ ꯂꯥꯏꯔꯤꯛꯀ ꯄꯥꯗꯕ ꯈꯣꯠꯇꯧ ꯂꯩꯇ꯭ꯔꯤꯅ
ꯎꯝ ꯂꯥꯏ ꯄꯥꯕ ꯍꯥꯏꯖ ꯑꯩ ꯍꯧꯖꯤꯛ ꯅꯦꯠꯀꯤ ꯈꯔ ꯄꯥꯗꯧ ꯃꯉꯥꯏꯔꯦ ꯀꯩꯅꯣ
ꯑꯗꯨꯅꯦꯒ ꯄꯗ ꯃꯥꯉꯦ ꯅꯪ ꯆꯠꯂꯤ ꯊꯕꯗꯒ ꯃꯥꯉꯦ
ꯎꯝ ꯑꯗꯩ ꯐꯖꯣꯂꯣꯖꯤ ꯇꯝꯕ ꯍꯥꯏ ꯃꯥꯅꯦ ꯑꯩ ꯀ꯭ꯂꯥꯁ ꯀꯩꯁꯨ ꯄꯂ ꯌꯥꯎꯅꯤ ꯍꯥꯏꯕ ꯑꯁ ꯁꯥꯟꯗꯣꯏꯗꯗꯤ ꯌꯥꯎꯗ ꯍꯥꯏꯀꯥꯟꯗ ꯇꯧꯕꯒꯤ ꯃꯑꯣꯡ ꯍꯥꯏꯗꯤ ꯗꯤꯒ꯭ꯔꯤꯗꯨꯒꯤ ꯋꯥ ꯈꯛꯛꯇꯅꯦꯕ ꯑꯩꯅ ꯃꯤꯖꯣꯂꯣꯖꯤ ꯇꯧꯗꯦ ꯃꯤꯖꯣꯂꯣꯖꯤꯗ ꯇꯧꯗꯣꯔꯤꯕ ꯄꯣꯠꯁꯦ ꯀꯩꯅꯣꯗ ꯑꯩ ꯁꯣꯝ ꯑꯥꯔꯀꯥ ꯀꯗ ꯂꯣꯏ ꯇꯧꯗ꯭ꯔꯕ ꯄꯣꯠꯅꯦꯕ
ꯎꯝ
ꯎ ꯑꯣꯏꯗꯗꯤꯗ ꯚꯔꯦ ꯚꯥꯏ ꯄꯣꯊꯥꯁꯤꯡ ꯑꯁꯤꯗꯤ
ꯐꯔꯦ ꯐꯔꯦ ꯊꯝꯃꯒꯦ
ꯎꯝ
ꯊꯝꯃꯣ ꯊꯝꯃ ꯅꯪ ꯊꯃꯣ
ꯃꯂ